ꯍꯜꯂꯣ ꯁꯤꯒꯤꯦꯈꯣꯏ ꯗꯥꯥꯅꯤꯅꯦ
ꯀꯩ ꯗꯗꯥꯅꯦ ꯑꯩꯈꯣꯏ ꯗꯗꯥꯗ ꯑꯩ ꯑꯩꯁꯨ ꯑꯅꯤ ꯑꯅꯤ ꯄꯥꯏꯔꯤꯅꯦ ꯅꯝꯕꯔꯁꯦ ꯑꯅꯤ ꯄꯥꯏꯈ꯭ꯔꯦ ꯍꯟꯗꯛ ꯑꯃ꯭ꯔꯥ ꯅꯥꯛꯄ꯭ꯔꯥ
ꯅꯠꯇꯦ
ꯎꯝ ꯆꯪꯒꯤꯟꯅ ꯇꯧꯗꯨ ꯀꯩꯅꯣ ꯌꯥꯝꯅ ꯉꯛꯄ ꯃꯥꯟꯕ ꯉꯛꯄ ꯃꯥꯟꯕ ꯅꯪꯒꯤꯗ
ꯍꯥ
ꯉꯛꯄ ꯃꯥꯟꯕ
ꯀꯃꯥꯏ ꯉꯦ ꯁꯤꯕ ꯀꯃꯥꯏ
ꯉꯅꯤꯡꯉ ꯉꯥꯛꯅꯤꯡꯉꯥꯏ ꯂꯩꯇ ꯍꯦꯁꯤꯗꯦ
ꯎꯝ ꯀꯥꯏꯗꯎꯔꯤꯅꯣ
ꯑꯁ ꯇꯅꯤ ꯆꯟꯕ ꯐꯝꯃꯒ ꯂꯩ
ꯇꯣꯅꯤꯡꯕꯒꯤ ꯐꯝꯃꯒ ꯂꯩꯌꯦꯦ ꯇꯅꯤꯡꯉꯗꯤ ꯇꯅꯤꯡꯉꯗꯤ ꯇꯨꯝꯃꯅꯦ ꯀ ꯀꯔꯤ ꯅꯝꯐꯨꯗ ꯐꯝꯃꯤꯗꯣ ꯅꯪ
ꯃꯠꯇꯦ ꯅꯪꯒ ꯅꯪꯦ ꯅꯪꯦ ꯍꯣꯟꯖꯗꯠꯇ ꯅꯤꯡꯕꯣ
ꯑꯁ ꯑꯩ ꯇ ꯇꯥꯅꯤꯡꯕꯅ ꯂꯩꯕ ꯉꯝꯗꯦ ꯍꯥꯏꯗꯔꯣ ꯅꯪꯒ ꯑꯆꯥ ꯑꯆꯥ ꯅꯪ ꯅꯪꯁꯤꯦ ꯅꯪꯁꯤꯦ ꯇꯨꯂ ꯍꯥꯏꯅꯦ
ꯑꯁꯦꯡꯕꯩ ꯅꯨꯡꯁꯤꯕ ꯍꯥꯏꯕꯗꯨ
ꯎꯝ ꯑꯁ ꯅꯪ ꯅꯪꯁꯦ ꯑꯩ ꯋꯥꯈꯜꯗ ꯐꯖꯅ ꯉꯥꯎꯔꯦꯕꯥꯍꯥ
ꯌꯥꯔꯦ
ꯌꯥꯝ ꯌꯥꯝ ꯣꯡꯉꯥꯏꯗꯤ ꯀ ꯈꯦꯜꯂꯒꯦ ꯑꯩꯗꯤ ꯉꯎꯗꯤꯦ ꯑꯗꯨꯗ ꯍꯤꯗꯥꯛ ꯊꯛꯇꯕꯅꯤꯅ ꯁꯦꯛꯃꯥꯏꯒꯤꯔ ꯀꯃꯥꯏꯅ ꯉꯥꯎꯗꯣꯏꯅꯣ ꯑꯩ ꯌꯨꯕ ꯀꯔꯤꯝ ꯊꯛꯇꯦ ꯀꯃꯥꯏꯅ ꯅꯅꯥꯎꯗꯅ
ꯗꯤ ꯑꯩꯒꯤ ꯋꯥꯈꯜꯗ ꯉꯥꯡꯔꯕꯅꯦꯕ ꯅꯪꯁꯦ ꯂꯪ ꯇꯛꯅꯔꯒ ꯂꯩꯔꯕꯝꯅꯤꯅꯦ ꯍꯥ
ꯉꯥꯔꯒ ꯎꯔꯨ ꯎꯔꯨ ꯂꯩꯔꯒꯦ
ꯑ ꯑ ꯑ ꯍꯁꯦ ꯑꯦ ꯑꯩꯒ ꯋꯥꯔꯤ ꯁꯥꯗꯗꯤ ꯂꯩꯕ ꯉꯝꯗꯕ ꯃꯥꯜꯂꯦ ꯅꯪꯁꯦ
ꯑꯗꯨꯏꯅꯦ ꯑꯩ ꯑꯗꯨꯏ ꯇꯧꯔꯛꯄꯅꯦ
ꯇꯥꯇꯗꯤ ꯆꯥꯞꯔꯣ
ꯅꯪ ꯅꯪ ꯅꯪ ꯅꯪ ꯅꯪꯁꯨꯨꯝ ꯉꯥꯏꯔꯤꯗꯨꯗꯤ
ꯑꯁ ꯑꯩꯅ ꯈꯧꯔꯥꯡꯒ ꯉꯥꯏꯔꯤꯣꯏꯅꯤꯅꯦ
ꯎꯝ
ꯑꯗꯣ ꯅꯪ ꯆꯥꯛꯇꯤ ꯆꯥꯔꯕꯕꯥ
ꯐꯔꯦ
ꯑ ꯆꯥꯛꯁꯤ ꯆꯥꯔꯅꯤꯕꯣ ꯆꯥꯛꯀ ꯆꯥꯗꯕꯤꯗ ꯑꯩꯕꯨ ꯉꯥꯏꯔꯒ ꯂꯩꯔꯗꯤ
ꯆꯤꯀꯟ ꯑꯩꯁꯦ ꯉꯁꯤ ꯆꯤꯛꯀꯟ ꯑꯣꯏꯅ ꯆꯥꯔꯣ
ꯑꯃꯨꯛ ꯅꯪ ꯊꯣꯡꯕ꯭ꯔꯣ
ꯑꯩꯅ ꯊꯣꯡꯉꯤꯅꯦ ꯑꯩ ꯑꯩ ꯊꯣꯡꯗ꯭ꯔꯗꯤ ꯃꯤ ꯂꯩꯇꯦ ꯑꯩ ꯑꯩ ꯑꯗꯨꯝ ꯊꯣꯡꯕꯅꯦ
ꯑꯩ ꯑꯩ ꯊꯣꯡꯕꯤ ꯑꯩ ꯂꯥꯛꯑꯒ ꯊꯣꯡꯕꯤꯕꯗꯤ ꯌꯥꯕꯅꯦ ꯑꯗꯨꯕꯨ ꯅꯪꯅꯁꯨ ꯀꯧꯔꯛꯇꯦ ꯅꯪꯅꯁꯨ ꯀꯧꯔꯛꯇꯦ
ꯅꯣꯡꯃ ꯀꯧꯔꯒꯦ ꯉꯁꯤꯗꯤ ꯈꯔ ꯉꯁꯤꯗꯤ ꯀꯩꯅꯣ ꯊꯨꯔꯒ ꯀꯩꯅꯣ ꯇꯧꯋꯦꯕꯀꯣ ꯈꯨꯗꯛꯇ ꯊꯣꯡꯕꯅꯤꯅ ꯅꯪ ꯀꯧꯕꯗꯣ ꯅꯨꯡꯉꯥꯏꯇ꯭ꯔꯕ
ꯑꯥ ꯌꯥꯔꯦ ꯑꯩꯒ ꯍꯗꯅ ꯍꯒꯔꯤꯍꯦ ꯀꯅꯦ ꯍ ꯅꯪ ꯗꯔꯀꯥꯔ ꯑꯣꯏꯔꯗꯤꯣꯏ ꯑꯩꯉꯣꯟꯗ ꯐꯤꯖꯒꯦ ꯍꯥꯏꯕ ꯅꯠꯇ꯭ꯔꯣ ꯅꯍꯣꯏ
ꯄꯤꯖꯒꯦ ꯄꯤꯖꯒꯦ ꯅꯠꯇꯦꯍꯦ ꯂꯥꯖꯪ ꯊꯣꯝꯂꯥꯗ ꯂꯥꯜꯂꯦ ꯅꯪꯅ ꯂꯩꯕꯤꯔꯒ ꯀꯩꯅꯣ ꯇꯧꯗꯣꯏꯅꯦ ꯊꯣꯡꯕꯤꯒꯦ ꯍꯥꯏꯕ
ꯑꯦ ꯑꯩ ꯄꯤꯖꯒꯦ ꯍꯥꯏ ꯑꯗꯨ ꯑꯗꯨꯅꯤ ꯀꯩꯅꯣ
ꯐꯔꯦꯡ ꯇꯨꯔꯦꯡ ꯋꯥꯔꯤꯁꯦ ꯐꯔꯦꯡ ꯇꯨꯔꯦꯡ
ꯂꯩ ꯅꯪꯒꯤ ꯑ ꯈꯨꯊꯣꯡꯗꯣ ꯃꯍꯥꯎ ꯇꯝꯍꯟ ꯅꯪꯒꯤ ꯈꯨꯊꯣꯣꯡ ꯅꯪꯒꯤ ꯃꯍꯍꯥꯎꯗꯠꯇ ꯑ ꯎꯝ ꯈꯪꯍꯟꯒꯦ ꯍꯥꯏꯔꯒꯦ ꯍꯧꯖꯤꯛꯐ ꯍꯧꯖꯤꯛꯐꯥꯎ ꯀꯧꯔꯛꯇꯦꯕꯅ ꯑꯩꯁꯦ
ꯃꯇꯝ ꯂꯩꯔꯤ ꯀꯩꯅꯣ ꯚꯗ ꯇꯧꯅ ꯀꯔꯤꯅ
ꯃꯇꯝ ꯍꯥꯏꯁꯦ ꯀꯅꯥꯝꯇ ꯇꯝꯕ ꯉꯝꯗꯕꯅꯤꯀꯣ
ꯎꯝ ꯇꯝꯂꯛꯑꯒꯅꯤ ꯉꯥꯏ ꯉꯥꯏꯕ ꯅꯠꯇꯦ ꯉꯥꯏꯕ ꯇꯥꯃꯨ ꯉꯥꯏ ꯇꯥꯃꯨ
ꯅꯏꯕꯗꯤ ꯗꯤꯁꯦꯝꯕꯔꯅ
ꯅꯥꯪꯒꯤꯁꯦ ꯑꯦꯟꯁꯪꯁꯦ ꯍꯥꯑꯣꯇꯥꯕꯥ ꯃꯜꯂꯦꯕꯣ
ꯍꯦꯟꯖꯥꯡ ꯍꯣꯏ ꯐꯥꯎꯗꯦ ꯉꯁꯤꯗꯤꯁꯦꯡꯅ ꯍꯥꯏꯔꯗꯤ ꯈꯥꯃꯦꯟ ꯑꯁꯤꯟꯕꯒ ꯑꯂꯨꯒ ꯁꯥ ꯑꯌꯥꯏꯕꯒ ꯑꯌꯥꯏꯕꯒ ꯆꯥꯏ
ꯍꯥꯎꯗꯤꯗꯦ
ꯑꯗꯨ ꯑꯗꯨ ꯐꯥꯎ ꯑꯗꯨ ꯑꯗꯨ ꯐꯥꯎ ꯍꯥꯎꯗ꯭ꯔꯗꯤ ꯑꯗꯨꯐꯥꯎ ꯍꯥꯎꯗ꯭ꯔꯗꯤ ꯅꯣꯏ ꯍꯥꯟꯅ ꯀꯩꯀꯩ ꯌꯦꯟꯖꯥꯡ ꯆꯥꯔꯤꯅꯣꯕ
ꯀꯩꯗꯤ ꯆꯗꯦ ꯑꯗꯨ
ꯑꯗꯨꯝ ꯍꯥꯎꯗꯕꯤꯗ ꯅꯨꯡꯇꯤꯒꯤ ꯑꯗꯨꯝ ꯆꯥꯏꯔꯦ ꯅꯪꯁꯦ
ꯃꯔꯛ ꯃꯔꯛꯇꯤ ꯍꯥꯎꯋꯦ ꯍꯣꯔꯦꯟ ꯍꯥꯎꯒꯅꯤ ꯂꯥꯛꯑꯣ
ꯑꯗꯨ ꯃꯥꯏ ꯏꯟꯖꯥꯡ ꯈꯟꯕ ꯀꯩꯅꯣ ꯇꯧꯕꯗꯣ ꯇꯧꯕꯅꯨꯀꯣ ꯍꯛꯆꯥꯡꯁꯦ ꯀꯩꯅꯣ ꯇꯧꯕꯅꯦ
ꯑꯁ ꯇꯧꯗꯍꯦ ꯆꯪꯗꯕ ꯋꯥꯅꯤ ꯄꯨꯛꯇ ꯆꯪꯉꯣ ꯍꯥꯏꯕ ꯌꯥꯗꯦꯕꯀꯣ
ꯑꯩꯗꯤꯀꯣ
ꯄꯔ ꯌꯥꯎꯥꯎꯔꯗꯤ
ꯑꯗ ꯑꯩ ꯅꯪ ꯅꯪꯒ ꯑꯩꯒ ꯄꯨꯔꯥ ꯑꯣꯄꯣꯖꯤꯠ ꯑꯣꯏꯔꯦ ꯅꯪꯅ ꯄꯨꯛꯇ ꯆꯪꯉꯨ ꯌꯥꯗꯕ
ꯑ
ꯑꯩꯅ ꯄꯨꯛ ꯊꯜꯂꯒꯁꯨ ꯑꯩꯆꯤꯟꯁꯦ ꯆꯪꯉꯣ ꯁꯤꯅ ꯑꯩꯒꯤꯗꯤ ꯈꯠ ꯀꯌꯥꯒ ꯆꯤꯟꯒꯁꯦ ꯂꯦꯞꯇꯦꯕꯀꯣ ꯑꯗ ꯄ ꯄꯨꯔꯥ ꯊꯜꯂꯒꯁꯨ ꯑꯩꯒꯤ ꯆꯤꯟꯁꯦ ꯆꯥꯅꯤꯡꯕ ꯍꯥꯏꯇꯥꯔꯦꯅꯦ ꯑꯗꯨꯃꯥꯏꯅ ꯇꯧꯕ ꯀꯟꯇ꯭ꯔꯣꯜ ꯇꯧꯔꯤꯅꯦ ꯑꯗꯨꯗꯤ ꯉꯝꯗꯦ ꯉꯁꯤꯁꯨ ꯇꯧꯒꯦꯅ ꯈꯟꯕꯅꯦ ꯑꯣꯟꯅ ꯑꯁ ꯄꯥꯝꯃꯨ ꯑꯩꯒꯤꯗꯣ ꯃꯤ ꯃꯤꯉꯣꯟꯗ ꯄꯤꯤ ꯅꯤꯡꯉ ꯄꯥꯝꯋꯦ
ꯇꯥꯃꯨ
ꯅꯣꯏꯒꯤꯗꯣ ꯅꯣꯏꯒꯤꯗꯣ ꯄꯥꯝꯖꯗꯦ ꯑꯩꯈꯣꯏ
ꯍꯔꯥꯎꯒꯦꯗꯤ ꯈꯟꯗꯦꯅꯦ ꯄꯥꯝꯃꯨꯉꯩ ꯀꯅꯤ
ꯎꯝ ꯅꯣꯏꯒꯤꯗꯣ ꯄꯥꯝꯖꯗꯦ ꯑꯩꯗꯤ
ꯑꯗꯨꯗꯤ ꯉ ꯆꯤ ꯀꯦꯟꯖꯥꯏ ꯍꯥꯏꯕ
ꯉꯁꯤ ꯆꯤ ꯀꯟꯁꯦ
ꯅ ꯅꯇꯤꯒꯤ
ꯅꯨꯡꯇꯤꯒꯤ ꯅꯠꯇꯦ ꯉꯁꯤ ꯈꯛꯇꯅꯦ
ꯑ ꯅꯍꯖ
ꯉꯁꯤ ꯉꯁꯤꯒ ꯅꯍꯥꯟꯒ ꯍꯣꯏ ꯑꯃꯈꯛꯇꯪ ꯇꯧꯕꯅꯦ ꯑꯗꯨ ꯅꯪ ꯏꯕꯥꯅꯤ ꯋꯥꯔꯤ ꯁꯥꯕꯗ
ꯅꯍꯥꯟꯒꯤ ꯍꯦꯟꯖꯥꯡꯗꯨꯕꯨ ꯍꯧꯖꯤꯛꯐꯥꯎ ꯍꯥꯏꯔꯤꯔꯕꯣ ꯅꯪꯁꯦ
ꯅꯠꯇꯦ ꯅꯠꯇꯦ ꯏꯕꯥꯅꯤ ꯅꯍꯥꯟ ꯐꯣꯟ ꯇꯧꯕꯗꯣ ꯑꯗꯨꯒ ꯏꯟꯖꯥꯡ ꯑꯗꯨ ꯅꯨꯃꯤꯠ ꯇꯁꯨ ꯍꯥꯎꯕ ꯉꯁꯤꯁꯨ ꯑꯃꯨꯛ ꯍꯥꯎꯕ
ꯑꯣ ꯅꯪꯒꯤꯁꯦ ꯅꯪꯒꯤꯁꯦ ꯅꯪꯅ
ꯍꯦꯟꯖꯥꯡ ꯍꯣꯏ ꯍꯥꯎꯕ ꯀꯥꯟꯗ ꯑꯩ ꯅꯪꯒ ꯄꯥꯎ ꯐꯥꯎꯅꯤꯡꯕ ꯍꯥꯏꯇꯥꯔꯦꯅꯦ
ꯑ ꯖ ꯍ ꯍꯋꯥꯥ ꯀꯥꯥꯟ ꯏꯉꯅꯀꯣ ꯗꯔꯤꯅꯦꯕ ꯂꯒꯁꯦ ꯏꯉꯣꯟꯅ ꯆ ꯍꯥꯟꯉ ꯀꯥꯏ ꯇꯧꯔꯤꯅꯦꯕꯀꯣ ꯅꯪꯉꯁꯦ
ꯏꯟꯁꯥꯡꯁꯦ ꯊꯤꯗ꯭ꯔꯗꯤ ꯑꯦ ꯊꯤꯔꯗꯤ ꯅꯪꯒꯁꯦ ꯋꯥꯔꯤ ꯁꯥꯅꯤꯡꯗꯦꯅꯤꯍꯦ ꯅꯣꯏ ꯅꯣꯏꯁꯦ ꯋꯥ ꯌꯥꯝ ꯆꯥꯎ ꯆꯥꯎꯅ ꯉꯥꯏꯑꯦꯕ ꯑꯗꯨ ꯇꯜꯂꯕ
ꯌꯥꯔꯒ ꯑꯩ ꯋꯥ ꯆꯥꯕ ꯉꯥꯡꯕ ꯉꯝꯗꯦ ꯑꯩ
ꯀꯥꯡꯁꯣꯏ ꯆꯥꯏ ꯁꯧꯒ꯭ꯔꯤ ꯆꯥꯏ ꯁꯨꯃꯥꯏꯅ ꯍꯥꯏꯔꯒꯗꯤ ꯅꯣꯏꯗꯤ ꯊꯤ ꯉꯥꯡꯗꯣꯏꯅꯦꯕ
ꯀꯔꯤꯗꯤ
ꯅꯣꯏꯗꯤꯖꯥꯅꯇꯤꯒꯤ ꯑꯦ ꯅꯣꯏꯗꯤꯖꯥꯅꯇꯤꯒꯤ ꯍꯥꯎ ꯑꯗꯨꯅ ꯉꯁꯤ ꯈꯥꯃꯦꯟ ꯆꯥꯔꯒꯁꯨ ꯁꯥ ꯑꯀꯪꯕꯗꯣ ꯍꯥꯞꯇꯦ ꯅꯣꯏꯗꯤ ꯑꯗꯨꯐꯥꯎ ꯑꯗꯨ ꯑꯗꯨꯐꯥꯎ ꯏꯟꯖꯥꯡ ꯊꯤꯔꯤꯅꯦꯕ ꯅꯣꯏꯒꯤꯁꯦ ꯑꯗꯨꯗ ꯑꯩ ꯏꯟꯁꯥꯡ ꯊꯤꯕ ꯅꯨꯃꯤꯠꯇ ꯇꯧꯔꯛꯑꯒꯗꯤ ꯑꯁ ꯏ ꯃꯥꯏꯁꯦ ꯂꯣꯗ꯭ꯔꯦ
ꯎ ꯅꯪꯒꯤꯁꯦ ꯀꯩꯅꯣ ꯇꯧꯋꯦꯕꯆꯥ ꯍꯦꯟꯖꯥꯡ ꯍꯥꯎꯕ ꯃꯇꯝꯗꯛꯇ ꯀꯜꯂ ꯇꯧꯔꯛꯄ ꯃꯥꯜꯂꯦꯀꯣ ꯑꯩꯅ ꯍꯥꯏꯅꯤꯡꯉꯤꯁꯦ ꯑꯩꯅ ꯑꯩꯅ ꯍꯥꯏꯅꯤꯡꯉꯤꯁꯦ ꯅꯁꯥ ꯅꯁꯥ ꯅꯣꯏꯔꯒ ꯂꯩꯕꯗꯣ ꯈ꯭ꯔꯁ ꯐꯤꯒꯔꯁꯦꯃꯣ ꯑꯦ ꯌꯥꯔꯦ ꯌꯥꯔꯦ ꯑꯗꯗꯤ ꯅꯪ ꯄꯨꯛꯇꯣ ꯑꯩ ꯎꯏꯀꯣ
ꯑꯁ ꯅꯨꯡꯇꯤꯒꯤ ꯀꯩꯅꯣ ꯋꯥꯀꯤꯡ ꯆꯦꯂꯦ ꯐꯨꯠꯕꯣꯜ ꯁꯥꯟꯅꯔꯦ ꯅꯨꯡꯇꯤꯒꯤ ꯄꯨꯡ ꯑꯃ ꯃꯈꯥꯏꯅꯤ ꯁꯥꯟꯅꯔꯤꯁ ꯑꯁ ꯑꯩ ꯄ꯭ꯂꯦꯗꯣ ꯍꯟꯗꯛ ꯈꯔ ꯀꯩꯅꯣ ꯇꯧꯔꯦ ꯌꯥꯝ ꯂꯤꯡꯈ꯭ꯔꯦꯕꯀꯣ ꯄ꯭ꯂꯦ ꯂꯣꯏꯔꯒ ꯑꯃꯨꯛ ꯐꯣꯟ ꯌꯦꯡꯕꯗ ꯔꯣꯅꯦꯜꯗꯣꯒꯤ ꯃꯤꯁꯀꯣ ꯇꯔꯦꯠ ꯂꯩꯕꯅꯦ ꯇꯔꯨꯛ ꯇꯔꯦꯠ ꯂꯩꯕꯅꯦ ꯃꯤ ꯅꯪ ꯊꯥꯖꯗꯒꯅ ꯑꯩ ꯏꯁꯀ꯭ꯔꯤꯟ ꯁꯣꯠ ꯇꯧꯔ ꯊꯥꯔꯥꯎꯔꯣ ꯔꯅꯦꯜꯗ ꯁꯚꯦꯟ ꯃꯦꯁꯀꯣ ꯂꯩꯔꯔꯕꯕꯅ
ꯑꯗꯨꯗꯤꯕ ꯅꯪꯒꯤ ꯅꯪꯒꯤ ꯎꯝ ꯅꯁꯥꯗꯣ ꯀꯌꯥꯝ ꯀꯌꯥꯝ ꯄꯥꯒꯦ ꯍꯥꯏꯕꯗꯣ ꯌꯦꯡꯉꯦꯕ ꯅꯍꯥꯟꯗꯒꯤ
ꯐꯤꯒꯔ ꯑꯣꯏꯔꯦ ꯑꯁ ꯄꯦꯛꯀꯁꯦ ꯃꯤꯒꯤꯗꯤ ꯁꯤꯛꯁ ꯑꯣꯏꯗ꯭ꯔꯣ ꯑꯩꯒꯤꯗꯤ ꯑꯩꯠꯅꯦ
ꯑ ꯑꯗꯨꯗꯤ ꯌꯥꯔꯦ ꯃꯤ ꯃꯤ ꯁꯤꯅꯔꯅꯤꯌꯦ
ꯀ ꯑꯦꯟꯅ
ꯀꯣꯏꯔꯛꯑꯣꯅꯦ ꯑꯩꯒꯤꯅꯦ ꯅꯪ
ꯎꯝ ꯅꯪ ꯀꯥꯏꯔꯗꯤ ꯑꯩ ꯎꯠꯀꯗꯕ ꯃꯤꯅ ꯂꯥꯛꯄ ꯅꯣꯏ ꯌꯦꯡꯅꯤꯡꯉꯒꯅ ꯂꯥꯛꯇꯣꯏꯅꯦ ꯑꯩ ꯄ꯭ꯂꯦ ꯈꯨꯠ ꯈꯨꯠ ꯀꯁ ꯀꯃꯥꯏꯅ ꯁꯥꯟꯅꯒꯦ ꯍꯥꯏꯗꯣ ꯌꯦꯡꯕ ꯂꯥꯛꯑꯣ
ꯑꯅꯔꯥꯏꯕ ꯌꯥꯝ ꯐꯔꯕꯅꯤꯕꯣ
ꯑꯗꯨꯗꯤ ꯀ ꯅꯪ ꯅꯪꯅ ꯂꯥꯛ ꯅꯪ ꯅ ꯂꯥꯛꯀꯗꯕꯅꯦ ꯀꯥꯏꯔꯤꯒꯦ ꯑꯩ ꯎꯠꯄ ꯃꯤꯅ ꯀꯃꯥꯏꯅ ꯂꯥꯛ ꯅꯧ ꯀꯗꯕꯃꯤꯅ ꯅꯣꯏ ꯅꯣꯏꯅ ꯌꯦꯡꯅꯤꯡꯉꯒꯗꯤ ꯂꯥꯛꯇꯣꯏꯅꯦ ꯅꯣꯏꯅ
ꯌꯦꯡꯕꯤꯒꯦ ꯍꯥꯏꯔꯤꯉꯩꯗ ꯑꯁ ꯁꯠ ꯁꯠ ꯆꯠꯀꯦ ꯀꯩꯗ ꯈꯟ ꯈꯪꯒꯦꯔꯤꯔꯅꯇꯅ
ꯅꯪꯁꯦ ꯆꯤꯟꯗꯤ ꯀꯜꯂꯦ ꯅꯨꯄꯥꯒꯁꯦ ꯐꯪꯗꯧ ꯃꯥꯜꯂꯦꯕ ꯑ
ꯅꯪꯁꯦ ꯑꯩꯉꯣꯟꯗ ꯀꯔꯦꯝꯗꯕꯔꯣ ꯍꯥ ꯇꯧ ꯑꯗꯨꯒꯒ ꯅꯨꯄꯥꯗꯤ ꯂꯩꯌꯦꯦ ꯑꯩꯅ ꯍꯥꯏꯗꯣꯔꯛꯇꯃꯩ ꯋꯥꯔꯤꯅꯤ
ꯎꯝ ꯍꯥꯏꯗꯣꯛꯇ ꯁꯁꯨꯃꯥꯏꯅ ꯇꯧꯔꯒꯗꯤ ꯐꯩ ꯅꯠꯇ꯭ꯔꯒ ꯐꯪꯗ꯭ꯔꯗꯤ ꯐꯪꯗ꯭ꯔꯗꯤ ꯅꯪꯒꯤ ꯄ꯭ꯔꯣꯕ꯭ꯂꯦꯝꯗꯣ ꯆꯤꯟ ꯀꯟꯕꯩꯅꯤꯀꯣ ꯍꯥꯏꯕꯤꯅꯤ ꯍꯥꯏꯅꯤ
ꯐꯪꯉꯗꯤ ꯐꯩ ꯍꯣꯏ ꯐꯪꯗ꯭ꯔꯗꯤ ꯐꯪꯗ꯭ꯔꯗꯤ ꯍꯥꯏꯕꯅꯤ
ꯃꯠꯇꯦꯕ ꯑꯩꯗꯣ ꯇꯥꯕ꯭ꯔꯥ ꯑꯩꯗ ꯆꯤꯟ ꯀꯟꯕ ꯅꯠꯇꯦꯕ ꯅꯣꯏ ꯅꯣꯏ ꯍꯔꯥꯡ ꯪꯅꯤꯡꯉꯥꯏ ꯅꯣꯏ ꯋꯥ ꯈꯔ ꯂꯩꯅꯤꯡꯉꯥꯏꯅ ꯈꯨꯝꯕꯤꯕ ꯋꯥꯅꯤ ꯀꯔꯤꯒꯅꯤ
ꯑ ꯑꯗꯨ ꯃꯥ
ꯑꯩ ꯑꯗꯨꯃꯥꯏꯅ ꯉꯥꯡꯝꯕꯤꯗ꯭ꯔꯗꯤ ꯅꯣꯏꯗꯣ ꯀꯩꯅꯣ ꯇꯧꯔꯅꯦꯕ ꯕꯣꯣꯔꯡ ꯌꯥꯝ ꯆꯨꯔꯅꯦꯕ
ꯑ ꯅꯨꯄꯥꯅ ꯍꯥꯏꯔꯛꯄ ꯈꯨꯗꯤꯡ ꯁꯨꯃꯥꯏꯅ ꯆꯤꯟ ꯀꯜꯂꯒ ꯂꯩꯔꯗꯤ ꯅꯪ ꯌꯨꯝ ꯄꯥꯐꯝ ꯑꯃ ꯈꯪꯉꯣꯏꯕ
ꯑꯦ ꯑꯩ ꯌꯨꯝ ꯄꯥꯝꯕ ꯈꯪꯗ꯭ꯔꯗꯤ ꯌꯨꯝ ꯄꯥꯝꯕ ꯐꯪꯗ꯭ꯔꯗꯤ ꯅꯪꯅꯅꯤꯀꯣ
ꯑꯗꯨꯅꯦ ꯑꯩꯗꯤ ꯅꯠꯇꯦ ꯑꯩꯅ ꯑꯦꯗꯚꯥꯏꯁ ꯄꯤꯔꯤꯗꯨꯅꯦ ꯁꯨꯃꯥꯏꯅ ꯇꯧꯒꯅꯨ ꯍꯥꯏꯕꯗ ꯑꯦꯗꯚꯥꯏꯁ ꯄꯤꯕꯁꯦ ꯅꯪꯅ ꯊꯦꯡꯀ꯭ꯌꯨ ꯍꯥꯏꯕꯒꯤꯗꯃꯛꯇ ꯑꯩꯉꯣꯟꯗ ꯑꯃꯨꯛ ꯊꯦꯡꯀ꯭ꯌꯨ ꯍꯥꯏꯗꯤꯗꯤ ꯈꯟꯗꯦ ꯀꯔꯤ ꯑꯩꯉꯣꯟꯗ ꯑꯃꯨꯛ ꯇꯥꯏꯁꯤꯟꯅꯒꯦ ꯇꯧꯋꯦ ꯅꯪꯒꯤ
ꯍꯣꯏ ꯍꯦꯟꯖꯥꯡ ꯍꯥꯎꯕꯗꯨꯗ ꯑꯩ ꯁꯥꯎꯅꯤꯡꯕ
ꯅꯪꯒꯤꯁꯦ ꯑꯩ ꯏꯟꯖꯥꯡ ꯀꯠꯂꯛꯏꯅꯦꯕꯀꯣ ꯑꯗꯨꯗꯤ
ꯅꯪ ꯅꯪꯕꯤꯖꯒꯦꯖꯦ
ꯑꯗꯨ ꯃꯇꯝ ꯂꯥꯛꯀꯅꯤ ꯀꯩꯅꯪ ꯉꯥꯏꯕ ꯇꯝꯃꯣ ꯍꯥꯏꯔꯒ ꯑꯩ ꯁ ꯍꯟꯖꯥꯡ ꯍꯥꯎꯕ ꯈꯨꯗꯤꯡ ꯅꯪꯁꯦ ꯑꯩꯒ ꯆꯥꯃꯤꯟꯅꯒꯦ ꯁꯤꯅꯦꯕ ꯈꯜꯂꯤꯁꯦ
ꯆꯠꯃꯤꯟꯅꯁꯦ ꯑꯁꯦꯡꯕ ꯑꯃꯨꯕꯪ ꯇꯧꯁꯦ
ꯑꯣꯕ ꯇꯖꯦ ꯇꯥꯎꯖꯦ ꯇꯎꯖꯦ ꯅꯪꯃꯨꯕꯥꯡ ꯅꯪ ꯃꯨꯕꯥ ꯅꯪ ꯃꯨꯕꯥꯪ ꯆꯦꯅꯦꯔꯒ ꯍꯥꯡꯕ꯭ꯔꯕ ꯍ ꯄ ꯑꯥ
ꯍꯧꯔꯒ ꯍꯦꯛꯇ ꯇꯧ ꯅꯩꯈꯥꯏꯖꯕ ꯏꯕꯥꯅꯤ
ꯍꯥꯡꯉꯣ ꯑꯩ ꯌꯥꯎꯕꯤꯒꯦ ꯑꯩ ꯑꯦꯛꯇꯔ ꯑꯣꯏ ꯑꯣꯏꯒꯦ